ꯑ ꯌꯥꯔꯦ ꯑꯩ ꯑꯗꯨꯝ ꯑꯦ ꯅꯨꯡꯉꯥꯏꯔꯤꯕ ꯑꯌꯥꯝꯕ ꯀꯃꯥꯏꯅ ꯇꯧꯔꯤ ꯆꯥꯛ ꯏꯁꯤꯡ ꯎꯨꯅꯕ ꯑꯗꯩ ꯄꯪꯁꯥ ꯁꯥꯖꯤꯜꯂꯛꯑꯣ ꯌꯥꯏ ꯑꯩꯅ ꯍꯥ ꯍꯜꯂꯣ ꯏꯩꯅꯣ ꯍꯧꯖꯤꯛꯀꯥꯟꯁꯤꯕꯨ ꯅꯨꯡ ꯅꯨꯡꯉꯥꯏꯔꯤꯕ꯭ꯔꯣ ꯀꯃꯥꯏꯅ ꯇꯧꯔꯤꯒꯦ ꯏꯅꯥꯎꯕ
ꯍꯣꯏ ꯏꯌꯥꯝꯕ ꯅꯨꯡꯉꯥꯏꯖꯩ ꯏꯌꯥꯝꯕꯗꯤ ꯅꯨꯡꯉꯥꯏꯔꯤꯕ ꯏꯌꯥꯝꯕ
ꯑ ꯅꯨꯡꯉꯥꯏꯔꯦ ꯏꯅꯥꯎ ꯃꯅꯤꯁꯥꯟ ꯑꯣꯏꯕꯤꯔꯕ꯭ꯔꯣ
ꯑ ꯃꯥꯅꯤ ꯌꯥꯝꯕ
ꯑ ꯑꯠꯆꯥ ꯆꯥꯛ ꯏꯁꯤꯡ ꯀꯃꯥꯏꯅ ꯇꯧꯔꯤ ꯍꯧꯖꯤꯛꯁꯤꯕꯨ ꯆꯥꯛ ꯏꯁꯤꯡ ꯊꯣꯡꯕꯤꯔꯕ꯭ꯔꯣ ꯀꯃꯥꯏꯅ ꯇꯧꯔꯤꯒꯦ
ꯏꯌꯥꯝꯕ ꯑꯩ ꯍꯧꯖꯤꯛ ꯆꯥꯡ ꯏꯁꯤꯡꯁꯤ ꯊꯥꯒꯠ ꯊꯥꯒꯠꯂꯤ
ꯑꯆꯥ ꯀꯔꯤ ꯑꯦꯟꯁꯥꯡꯅꯣ ꯊꯧꯕꯤꯔꯤꯁꯦ
ꯏꯌꯥꯝꯕ ꯑꯩꯁꯦ ꯍꯋꯥꯏ ꯑꯁꯥꯡꯕꯤ ꯃꯣꯡ ꯉꯧꯒꯦꯅ ꯁꯤꯟꯕ ꯂꯥꯡꯕ ꯑꯣ
ꯑ ꯑꯠꯥ ꯍꯧꯖꯤꯛꯀꯥꯟꯁꯤꯕꯨ ꯊꯕꯛ ꯏꯪꯈꯥꯡ ꯍꯥꯏꯌꯨ ꯍꯥꯏꯌꯨ
ꯏꯌꯥꯝꯕꯗꯤ ꯆꯥꯛ ꯏꯟꯁꯥꯡ ꯆꯥꯛ ꯏꯟꯁꯥꯡ ꯊꯣꯡꯉꯕ꯭ꯔꯣ
ꯆꯥꯛ ꯏꯁꯥꯡ ꯊꯣꯡꯒꯦꯅ ꯀꯟꯅ ꯂꯥꯡꯉꯤꯌꯦ ꯑꯗꯣ ꯀꯔꯤ ꯏꯟꯁꯥꯡꯅꯦꯕ ꯍꯧꯖꯤꯛꯀꯤꯗꯣ
ꯍꯋꯥꯏ ꯑꯁꯥꯡꯕꯤꯗ ꯀꯥꯡꯒꯧ ꯉꯧꯒꯦꯅ ꯁꯦꯝꯃꯤꯕ
ꯑꯁ ꯑꯁ ꯍꯧꯖꯤꯛꯀꯥꯟꯖꯤꯕꯨ ꯊꯕꯛ ꯏꯪꯈꯥꯡ ꯀꯣꯂꯦꯖ ꯅꯣꯂꯦꯖꯀꯛ ꯈꯔ ꯆ ꯇꯣꯠꯅ ꯇꯧꯔꯤꯕ꯭ꯔꯣ ꯊꯕꯛ ꯏꯪꯈꯥꯡ ꯆꯠꯄ꯭ꯔꯣ ꯅꯠꯇ꯭ꯔꯒ ꯀꯣꯂꯦꯖ ꯆꯠꯂꯤꯕ꯭ꯔꯣ
ꯏꯌꯥꯝꯕ ꯀꯣꯂꯦꯖꯀꯤ ꯁꯦꯃꯤꯁꯇꯔ ꯑꯦꯛꯖꯥꯝ ꯂꯩꯕꯅꯤꯅ ꯑꯦꯛꯖꯥꯝ ꯊꯥꯕꯖꯦ ꯆꯠꯂꯤꯌꯦ
ꯑꯣ ꯑꯦꯛꯖꯥꯝ ꯅꯨꯡꯉꯥꯏꯔꯤꯕ ꯅꯠꯇ꯭ꯔꯣ ꯍꯧꯖꯤꯛ ꯍꯧꯖꯤꯛ ꯐꯥꯎꯒꯤ ꯑꯣꯏꯅꯗꯤ
ꯍꯧꯖꯤꯛꯐꯥꯎꯒꯤ ꯑꯣꯏꯅꯗꯤ ꯀꯩꯁꯨ ꯊꯧꯗꯣꯛꯄ ꯂꯩꯇꯦ ꯑꯗꯨꯝ ꯅꯨꯡꯉꯥꯏꯔꯤ ꯏꯌꯥꯝꯕ ꯑꯗꯣ ꯑ
ꯑꯁꯥ ꯑꯁꯥ ꯍꯧꯖꯤꯛ ꯅꯣꯏꯔꯣꯝꯗꯅ ꯍꯧꯖꯤꯛꯁꯦ ꯂꯧꯎ ꯁꯤꯡꯎꯒꯤ ꯋꯥꯐꯝꯁꯤꯕꯨ ꯀꯃꯥꯏꯅ ꯇꯧꯔꯤ ꯑꯗꯨꯝ ꯌꯥꯔꯤꯕ꯭ꯔꯥ ꯅꯠꯇ꯭ꯔꯒ ꯅꯣꯡ ꯆꯤꯡꯒꯤ ꯐꯤꯕꯝꯖꯤꯕꯨ ꯀꯃꯥꯏꯅ ꯇꯧꯔꯤꯒꯦ ꯌꯥꯕ꯭ꯔꯣ ꯏꯌꯥ ꯌꯥꯗ꯭ꯔꯕꯣ
ꯍꯧꯖꯤꯛꯀꯥꯟꯒꯤ ꯋꯦꯗ꯭ꯔꯖꯤ ꯌꯥꯝ ꯏꯌꯥ ꯌꯥꯗ꯭ꯔꯦ ꯍꯥꯏꯇꯥꯔꯦ ꯍꯥꯏꯗꯤ ꯎ ꯋꯥ ꯀꯛꯊ ꯃꯇꯨꯡ ꯑꯟꯅ ꯋꯦꯗꯔꯁꯦ ꯌꯥꯝ ꯐꯠꯇꯦ ꯏꯁꯤꯡ ꯏꯁꯤꯡꯁꯨ ꯅꯨꯡꯖꯨ ꯐꯖꯅ ꯇꯥꯕꯁꯨ ꯇꯥꯗ꯭ꯔꯦ ꯎ ꯀꯛꯊꯠꯄ ꯃꯔꯝ ꯑꯣꯏꯔꯒ ꯆꯥꯡ ꯅꯥꯏꯅ ꯇꯥꯔꯝꯕ ꯅꯣꯡꯖꯨ ꯇꯥꯒꯤꯗ꯭ꯔꯦ ꯑꯗꯨꯅ ꯁꯥꯕ ꯆꯥꯡ ꯌꯥꯝ ꯍꯦꯟꯒꯠꯂꯛꯑꯦ ꯑꯗꯨꯅ ꯏꯌꯥꯝꯕ ꯌꯥꯝꯅ ꯍꯧꯖꯤꯛꯀꯥꯟꯒꯤ ꯂꯧꯃꯤꯁꯦ ꯌꯥꯝꯅ ꯑꯋꯥꯕ ꯆꯩꯊꯦꯡ ꯌꯥꯝ ꯊꯦꯡꯅꯔꯦ ꯑꯗꯨꯅ ꯑꯗꯨꯝ ꯌꯥꯝ ꯋꯥꯅꯔꯦ ꯍꯥꯏꯇꯥꯔꯦ ꯏꯌꯥꯝꯕ
ꯑꯠꯁꯥ ꯃꯥꯅꯤꯅꯦ ꯍꯧꯟꯖꯤꯛ ꯀꯥꯟꯖꯦ ꯎ ꯋꯥ ꯀꯣꯛꯊꯣꯛꯄ ꯍꯦꯟꯖꯤꯜꯂꯛꯄ ꯎꯃꯪ ꯋꯥꯃꯪ ꯀꯣꯛꯄ ꯍꯦꯟꯖꯤꯜꯂꯛꯄ ꯑꯗꯨꯗꯤ ꯎ ꯌꯥꯟꯊꯠꯄꯒꯤ ꯆꯥꯡꯖꯦ ꯌꯥꯝ ꯍꯦꯜꯂꯛꯄꯅ ꯃꯔꯝ ꯑꯣꯏꯔꯀꯥꯟꯗ ꯅꯣꯡ ꯆꯤꯡꯒꯤ ꯐꯤꯕꯝ ꯁꯤꯖꯟꯅꯦ ꯁꯤꯖꯟꯖꯤ ꯆꯥꯡ ꯅꯥꯏꯗ꯭ꯔꯦ ꯅꯣꯡ ꯆꯨꯗꯧ ꯃꯇꯝ ꯆꯨꯁꯤꯜꯂꯛꯇ꯭ꯔꯦ ꯑꯗꯗꯤ ꯑ ꯂꯧꯎ ꯁꯤꯡꯎꯕꯅ ꯃꯔꯝ ꯑꯣꯏ ꯂꯧꯎ ꯁꯤꯡꯎ ꯎꯗꯧꯗꯨꯁꯨ ꯅꯣꯡ ꯆꯤꯡ ꯏꯁꯤꯡ ꯐꯠꯇ꯭ꯔꯕꯅꯤꯅ ꯎꯅꯗ꯭ꯔꯦ ꯍꯧꯖꯤꯛꯁꯦ ꯆꯥꯛ ꯇꯥꯡꯕꯁꯨ ꯍꯥꯏꯗꯤ ꯄꯣꯠꯊꯣꯛ ꯄꯨꯣꯊꯣꯛ ꯒꯤ ꯆꯥꯡꯖꯨ ꯍꯟꯊꯔꯦ ꯅꯠꯇ꯭ꯔꯥ ꯑꯩꯅ ꯑꯗꯨꯅ ꯃꯔꯝ ꯑꯣꯏꯔꯒ ꯑꯩꯈꯣꯏꯖꯦ ꯑꯩꯈꯣꯏ ꯃꯤꯑꯣꯏꯕꯖꯦ ꯒ꯭ꯌꯥꯟ ꯇꯥꯕꯖꯦ ꯍꯧꯖꯤꯛꯀꯥꯟꯖꯦ ꯈꯔ ꯋꯥꯠꯁꯤꯜꯂꯛꯄ꯭ꯔꯥ ꯁꯨꯝ ꯁꯨꯝ ꯆꯥꯎ ꯂꯧꯈꯠꯂꯒ ꯒ꯭ꯌꯥꯟ ꯇꯥꯕꯖꯤ ꯋꯥꯠꯁꯤꯜꯂꯛꯑꯕ꯭ꯔꯥ ꯁꯤꯅꯤ ꯈꯜꯂꯤꯖꯦ ꯅꯌꯥꯝꯕꯅ ꯑꯗꯣ ꯍꯧꯖꯤꯛ ꯑꯗꯣ ꯑꯩꯈꯣꯏꯖꯨ ꯉꯝꯃꯤꯉꯩ ꯌꯥꯔꯤꯕ ꯃꯈꯩꯗꯤ ꯎ ꯅꯨꯡ ꯊꯥꯗꯅ ꯈꯣꯠꯇꯅ ꯀꯟꯅ ꯍꯣꯠꯅꯒꯗꯕꯅꯤ ꯍꯥꯏꯇꯥꯔꯦ ꯏꯁꯥ ꯏꯁꯥꯅ ꯀꯣ ꯌꯨꯝꯒꯤ ꯑꯀꯣꯏꯕꯗꯨꯕꯨ ꯈꯪꯗꯦ ꯑꯗꯩ ꯑꯩꯈꯣꯏꯒꯤ ꯏꯟꯚꯥꯏꯔꯣꯟꯃꯦꯟ ꯗꯦ ꯀꯥꯏꯅ ꯂꯩꯔꯤꯕꯖꯤ ꯑꯩꯈꯣꯏꯅ ꯀꯣ ꯉꯝꯖꯕ ꯈꯔ ꯏꯟꯚꯥꯏꯔꯣꯟꯃꯦꯟ ꯗꯦ ꯈꯛꯇ ꯅꯠꯇꯕꯤꯗ ꯑꯇꯣꯞꯄ ꯃꯇꯝꯗꯖꯨ ꯎꯖꯤꯡ ꯊꯥꯕ ꯑꯗꯨꯒ ꯃꯔꯝ ꯆꯥꯗꯅ ꯎ ꯌꯥꯟꯕꯒꯤ ꯍꯩꯅꯕꯤꯖꯤ ꯇꯣꯛꯄ ꯁꯤꯒꯤ ꯐꯤꯕꯝꯖꯦ ꯑꯩꯈꯣꯏ ꯍꯩꯅꯩ ꯃꯤꯑꯣꯏꯕꯗ ꯍꯩꯅꯕꯤ ꯊꯝꯒꯗꯕꯅꯤ ꯍꯥꯏ ꯍꯥꯏ ꯇꯥꯔꯦ ꯑꯗꯨꯅ ꯍꯧꯖꯤꯛꯁꯤꯕꯨ ꯏꯅꯥꯎ ꯍꯣꯏ ꯒꯤ ꯕꯣꯠ ꯅꯨꯡ ꯀꯔꯝꯥꯏꯅ ꯇꯧꯔꯤ ꯑꯗꯣ ꯑꯗꯨꯝ ꯀꯔꯝ ꯀꯔꯝ ꯄꯥꯟꯅꯔꯤ ꯍꯥꯏꯇꯥꯔꯦ ꯕꯣꯠ ꯅꯨꯡꯖꯔꯕꯨ ꯂꯝꯗꯝ
ꯏꯌꯥꯝꯕ ꯕꯣꯠ ꯅꯨꯡꯖꯤ ꯅꯛꯁꯤꯜꯂꯛꯄꯅꯤꯅ ꯍꯧꯖꯤꯛꯀꯥꯟꯖꯤ
ꯑꯣ ꯃꯤ ꯃꯃꯤꯡ ꯅꯨꯃꯤꯡ ꯄꯟꯗꯕꯤꯗꯀꯣ ꯀꯅꯥ ꯀꯅꯥ ꯕꯣꯠ ꯑꯩꯈꯣꯏꯒꯤ ꯀꯃꯥꯏꯅ ꯇꯧꯔꯤ ꯃꯤ ꯃꯤ ꯃꯃꯤꯡ ꯅꯨꯡ ꯄꯟꯗꯕꯤꯗ ꯀꯃꯥꯏꯅ ꯇꯧꯔꯤ ꯈꯣꯠꯂꯤꯗꯣ ꯑꯗꯨꯝ ꯈꯪꯅꯤꯡꯕ ꯍꯥꯏꯇꯥꯔꯦ
ꯍꯣꯏ ꯏꯌꯥꯝꯕ ꯍꯧꯖꯤꯛꯀꯥꯟꯒꯤ ꯚꯣꯠ ꯃꯇꯝꯁꯦ ꯏꯂꯦꯛꯁꯟ ꯃꯇꯝ ꯌꯧꯁꯜꯂꯛꯑꯕꯅꯤꯅ ꯑꯩꯈꯣꯏꯒꯤ ꯑꯐꯕ ꯃꯤꯔꯦꯞ ꯍꯥꯏꯁꯤ ꯈꯟꯗ ꯌꯥꯗꯕꯅꯤꯅꯤ ꯏꯌꯥꯝꯕ ꯍꯥꯏꯗꯤ ꯍꯧꯖꯤꯛ ꯑꯐꯕ ꯃꯤꯔꯦꯞ ꯍꯥꯏ ꯈꯜꯍꯧꯔꯒ ꯍꯌꯦꯡ ꯑꯩꯈꯣꯏꯒꯤ
ꯎꯝ
ꯂꯩꯔꯤꯕ ꯂꯝꯕꯤ ꯊꯣꯡ ꯐꯠꯇ꯭ꯔꯤꯕ
ꯎꯝ
ꯂꯩꯈꯣꯝ ꯏꯁꯤꯡ ꯏꯁꯤꯡ ꯏꯆꯥꯎ ꯊꯣꯛꯏꯕ ꯇꯨꯔꯦꯟ ꯈꯣꯡꯕꯥꯟꯁꯤꯡꯁꯦ ꯊꯟꯖꯤꯟ ꯇꯥꯡꯅ ꯇꯧꯕ ꯃꯤ ꯃꯇꯤꯛ ꯆꯥꯕ ꯃꯤ ꯈꯜꯂꯒ ꯑꯦ ꯊꯥꯗ ꯊꯥꯗꯒꯦꯅ ꯈꯜꯂꯤ ꯏꯌꯥꯝꯕ ꯑꯗꯣ
ꯎꯝ
ꯖꯤꯀꯥꯟꯒꯤ ꯃꯤꯔꯦꯞ ꯊꯣꯛꯏꯕ ꯃꯤꯔꯦꯞꯁꯤꯡꯁꯤ ꯌꯥꯝꯅ ꯃꯊꯣꯡ ꯍꯥꯏꯗꯤ ꯌꯥꯝꯅ ꯃꯇꯤꯛ ꯆꯥꯗꯕ ꯑꯣꯏꯔꯦ ꯑꯌꯥꯝꯕ
ꯎꯝ
ꯑꯗꯨꯅ ꯑ ꯀꯔꯤꯒꯨꯝꯕ ꯍꯥꯏꯔꯨꯔꯦ ꯈꯣꯠꯂꯨꯔꯦ ꯍꯣꯏ ꯁꯦꯝꯒꯅꯤ ꯈꯣꯠꯀꯅꯤ ꯍꯥꯏꯔꯒ ꯑꯗꯨꯝ ꯁꯦꯝꯗꯅ ꯂꯣꯏꯁꯤ ꯑꯗꯨꯝ ꯈꯔ ꯈꯔ ꯇꯧꯔꯝꯃꯒ ꯑꯗꯨꯝ ꯇꯣꯛꯊꯣꯛꯈꯤꯕ ꯑꯁꯤꯒꯨꯝꯕ ꯌꯥꯝ ꯂꯩꯕꯅꯦ ꯃꯃꯥꯡ ꯃꯃꯥꯡꯗ ꯀꯥꯈꯤꯕ ꯌꯥꯝ ꯅꯨꯡꯉꯥꯏꯇ꯭ꯔꯦ ꯍꯟꯗꯛꯀꯤ ꯏꯂꯦꯛꯁꯟꯁꯤꯗꯗꯤ ꯑꯐꯕ ꯃꯤꯔꯦꯞ ꯈꯜꯂꯒ ꯏꯅꯥꯎ
ꯎꯝ
ꯑ
ꯑꯗꯨꯅꯦ ꯍꯧꯖꯤꯛꯀꯥꯟ ꯅꯍꯥꯁꯤꯡꯁꯤ ꯚꯣꯠ ꯃꯌꯥꯗ ꯑꯩꯈꯣꯏ ꯒ꯭ꯌꯥꯟ ꯌꯥꯝ ꯇꯥꯕ ꯑꯃ ꯆꯪꯂꯦ ꯏꯅꯥꯎ ꯑꯗꯨꯅ ꯍꯟꯗꯛ ꯂꯥꯛꯀꯗꯧꯔꯤꯕ ꯏꯂꯦꯛꯁꯟꯁꯤꯗ ꯍꯥꯏꯕ ꯇꯥꯔꯦ ꯍꯣꯏ ꯅꯍꯥꯁꯤꯡꯁꯤ ꯆꯥꯎꯅ ꯁꯔꯨꯛ ꯌꯥꯕ ꯑꯃ ꯆꯪꯉꯦ ꯃꯔꯝꯗꯤ ꯑꯐꯕ ꯀꯦꯟꯗꯤꯗꯦꯠ ꯈꯜꯍꯧꯕꯁꯤꯅ ꯍꯌꯦꯡ ꯇꯨꯡꯗ ꯄ꯭ꯔꯖꯥꯒꯤꯗꯃꯛꯇ ꯈꯜꯂꯛꯀꯗꯣꯏꯕꯅꯤ ꯊꯕꯛ ꯇꯧꯔꯛꯀꯗꯣꯏꯕꯅꯤ ꯅꯠꯇ꯭ꯔꯥ ꯑꯗꯣ ꯍꯧꯖꯤꯛ ꯈꯜꯍꯧꯗ꯭ꯔꯒꯗꯤ ꯑꯩꯈꯣꯏ ꯇꯨꯡꯗ ꯌꯥꯝ ꯋꯥꯒꯅꯤ ꯍꯥꯏ ꯍꯥꯏꯇꯥꯔꯦ ꯃꯁꯤꯒꯤ ꯍꯧꯗꯣꯛꯁꯦ ꯀꯌꯥꯔꯛ ꯍꯟꯖꯤꯟ ꯍꯟꯖꯤꯟ ꯊꯦꯡꯅꯗꯨꯅ ꯂꯥꯛꯑꯕꯅꯦ ꯍꯥꯏꯇꯥꯔꯦ ꯑꯗꯨꯅ
ꯎꯝ
ꯃꯁꯤ ꯊꯦꯛ ꯊꯣꯛꯇꯅꯕꯒꯤꯗꯃꯛ ꯅꯍꯥꯁꯤꯡ ꯄꯣꯂꯤꯇꯤꯛꯁꯁꯤ ꯌꯥꯎꯁꯤꯟꯕ ꯗꯔꯀꯥꯔ ꯂꯩ ꯑꯗꯨꯒ ꯄꯣꯂꯤꯇꯤꯛꯁꯁꯤꯗ ꯀꯅꯥꯅ ꯐꯩ ꯑꯗꯨꯒ ꯀꯔꯝꯕ ꯃꯤꯁꯛꯁꯤꯅ ꯋꯦꯜ ꯀ꯭ꯋꯥꯂꯤꯐꯥꯏꯠ ꯑꯣꯏ ꯍꯥꯏꯕꯁꯦ ꯃꯨꯟꯅ ꯈꯜꯂꯕ ꯃꯇꯨꯡꯗ ꯀꯅꯥꯗ ꯄꯤꯁꯤꯒꯦ ꯍꯥꯏꯕꯁꯦ ꯑꯩꯈꯣꯏ ꯅꯍꯥꯁꯤꯡꯅꯁꯨ ꯑꯦꯋꯥꯔꯅꯦꯁ ꯇꯧꯗꯅ ꯈꯣꯠꯇꯅ ꯀꯌꯥ ꯑꯃ ꯑꯍꯟ ꯒ꯭ꯌꯥꯟ ꯇꯥꯗꯕꯁꯤꯡꯁꯤ ꯒ꯭ꯌꯥꯟ ꯇꯥꯍꯜꯂꯀꯥꯟꯗ ꯂꯥꯛꯀꯗꯧꯔꯤꯕ ꯑꯦꯂꯦꯛꯁꯟꯁꯤꯗꯗꯤ ꯑꯐꯕ ꯑꯗꯨꯒ ꯀꯔꯞꯁꯟ ꯂꯩꯇꯕ ꯑꯗꯨꯒ ꯁꯦꯟꯖꯥ ꯊꯨꯝꯖꯥ ꯇꯧꯔꯣꯏꯗꯧꯕ ꯃꯤ ꯑꯗꯩꯗꯤ ꯑꯩꯈꯣꯏꯒꯤ ꯕꯣꯠꯇ ꯄꯩꯁꯥ ꯂꯧꯕꯒꯤ ꯍꯩꯅꯕꯤ ꯌꯦꯜꯂꯛꯑꯒꯁꯨ ꯂꯧ ꯂꯣꯏꯗꯕꯅꯤ ꯃꯁꯤ ꯑꯩꯈꯣꯏ ꯄ꯭ꯔꯖꯥꯁꯤꯡꯅ ꯍꯦꯛ ꯍꯦꯛ ꯄꯩꯁꯥꯗ ꯄꯪꯊꯕ ꯂꯩꯔꯤꯁꯦ ꯃꯁꯦ ꯑꯩꯈꯣꯏ ꯅꯍꯥꯁꯤꯡꯅ ꯒ꯭ꯌꯥꯟ ꯇꯥꯕ ꯑꯃ ꯆꯪꯉꯦ ꯍꯥꯏꯇꯥꯔꯦ ꯑꯗꯨꯅ ꯏꯅꯥꯎꯈꯣꯏꯒꯤ ꯏꯃꯥꯟꯅꯕꯁꯤꯡ ꯂꯩꯔꯒꯁꯨ ꯃꯁꯤꯒꯤ ꯑꯦꯋꯥꯔꯅꯦꯁꯁꯤ ꯄꯤꯗꯅ ꯈꯣꯠꯇꯅ ꯌꯨꯠꯁꯤꯡꯁꯤ ꯇꯧꯕ ꯑꯃ ꯗꯔꯀꯥꯔ ꯂꯩ ꯅꯠꯇ꯭ꯔꯣ ꯏꯅꯥꯎ
ꯑꯣꯏ ꯌꯥꯝ
ꯑꯗꯣ ꯏꯅꯥꯎ ꯍꯣꯏꯗꯤ ꯕꯣꯇꯔ ꯃꯁꯤꯡ ꯀꯌꯥꯃꯨꯛ ꯂꯩꯒꯦ ꯐꯦꯃꯤꯂꯤꯒꯤ ꯑꯣꯏꯅ
ꯑꯩꯈꯣꯏꯒꯤ ꯕꯣꯇꯔ ꯃꯁꯤꯡꯖꯤ ꯏꯌꯥꯝꯕ ꯑꯥ ꯌꯥꯝꯗꯤ ꯌꯥꯝꯗꯤ ꯑꯗꯨꯝ ꯁꯨꯝꯅ ꯑꯗꯨꯝ ꯌꯥꯝꯃꯦ ꯍꯥꯏꯇꯥꯔꯦ ꯑꯗꯨꯝ ꯅꯤꯄꯥꯟ ꯇꯔꯦꯠ ꯅꯤꯄꯥꯟꯗꯤ ꯑꯗꯨꯝ ꯂꯩꯌꯦ ꯏꯌꯥꯝ
ꯑꯣ ꯑꯆꯥ ꯑꯆꯥ ꯎꯝ ꯍꯟꯗꯛꯀꯤ ꯂꯥꯟꯖꯤꯗꯕꯨ ꯏꯅꯥꯎ ꯍꯣꯏꯒꯤꯗꯤ ꯏꯌꯧ ꯌꯧꯗꯕ꯭ꯔꯥ ꯀꯃꯥꯏꯅ ꯇꯧꯒꯦ
ꯑꯗꯨꯝ ꯏꯌꯥꯝꯕ ꯑꯩꯈꯣꯏꯖꯨ ꯑꯗꯨꯝ ꯍꯥꯏꯗꯤ ꯃꯤ ꯑꯃ ꯑꯣꯏꯕꯅꯤꯅ ꯑꯗꯨꯝ ꯆꯩꯊꯦꯡ ꯈꯔꯗꯤ ꯑꯗꯨꯝ ꯐꯪꯕ ꯊꯣꯛꯄ ꯅꯠꯇ꯭ꯔꯕꯗꯤ ꯍꯥꯏꯗꯤ ꯑꯁꯣꯛ ꯑꯄꯜ ꯃꯌꯥꯝꯁꯤꯅ ꯍꯥꯏꯗꯤ ꯏꯔꯥꯡ ꯍꯧꯖꯤꯛ ꯂꯩꯔꯤꯕ ꯏꯔꯥꯡꯖꯤꯅ ꯃꯔꯝ ꯑꯣꯏꯔꯒ ꯄꯣꯠ ꯆꯩꯩ ꯇꯥꯡꯈꯠꯄꯠ ꯍꯦꯟꯒꯠꯄ ꯁꯔꯨꯛ ꯑꯩꯈꯣꯏꯖꯨ ꯌꯥꯎꯔꯤꯕꯅꯤ ꯃꯌꯥꯝꯕ ꯑꯗꯨꯝ ꯋꯥꯏ ꯍꯥꯏꯇꯥꯔꯦ ꯍꯥꯏꯗꯤ ꯊꯤꯡ ꯌꯥꯎ ꯍꯥꯏꯕ ꯌꯥꯗꯕꯅꯤꯅ ꯑꯩ ꯅꯨꯡꯉꯥꯏꯇꯦ ꯑꯥ ꯂꯥꯟꯗ
ꯎꯝ
ꯇꯝꯊꯤꯅ ꯁꯤꯒꯤꯕ ꯂꯥꯟ ꯊꯣꯛꯈꯤꯕ ꯀꯌꯥꯗꯣ ꯅꯨꯡꯗꯤ ꯅꯨꯡꯉꯥꯏꯇꯦ ꯑꯗꯣ ꯀꯩꯗꯧꯔꯨꯅꯤ ꯑꯩꯈꯣꯏꯅ ꯑꯆꯧ ꯑꯁꯥꯡꯒꯤ ꯈꯨꯠꯇ ꯂꯩꯔꯦꯅꯦ ꯏꯌꯥꯝꯕ ꯑꯩꯈꯣꯏꯅ ꯇꯧꯒꯦ ꯍꯥꯏꯅ ꯈꯜꯂꯖꯨ ꯇꯧꯕ ꯉꯝꯗꯦ
ꯎꯝ ꯃꯥꯅꯦ ꯌꯥꯝꯅ ꯆꯨꯝ ꯌꯥꯝ ꯆꯨꯝꯒ꯭ꯔꯕ ꯋꯥꯐꯝꯅꯤ ꯏꯅꯥꯎꯅ ꯍꯥꯏꯗꯣ ꯃꯥꯅꯦ ꯖꯤꯛꯀꯤ ꯃꯇꯝꯖꯤꯗꯤ ꯎꯝ ꯎꯝ
ꯎꯄꯥꯏ ꯂꯩꯇꯦ ꯌꯥ
ꯎꯝ ꯏꯅꯥꯎꯕꯨ ꯍꯧꯖꯤꯛꯀꯥꯟꯖꯤꯕꯨ ꯏꯅꯥꯎ ꯍꯣꯏꯔꯝꯕꯨ ꯄꯣꯠ ꯆꯩꯒꯤ ꯃꯃꯜꯖꯤꯕꯨ ꯏꯇꯥꯡ ꯀꯥꯡꯈꯠꯄ꯭ꯔꯥ ꯅꯠꯇ꯭ꯔꯥ ꯍꯥꯟꯅ ꯅꯣꯔꯃꯦꯟꯗ ꯑꯗꯨꯝ ꯂꯩꯕ꯭ꯔꯣ ꯏꯇꯥꯡ ꯀꯥꯡꯈꯠꯄ꯭ꯔꯣ ꯕꯟ ꯅꯣꯡꯖꯨ ꯈꯔ ꯀꯟꯕ ꯃꯅꯤ ꯄꯨꯖꯤꯗꯤ ꯏꯔꯥꯡ ꯀꯟꯕ ꯃꯐꯝ ꯑꯣꯏꯕꯅꯤꯅ ꯀꯃꯥꯏꯅ ꯇꯧꯔꯤ ꯄꯣꯠ ꯆꯩ ꯇꯤ ꯑꯗꯨꯝ ꯐꯪꯉꯤꯕ꯭ꯔꯥ ꯐꯪꯉꯒ ꯃꯥꯃꯟꯗꯤ ꯀꯃꯥꯏꯅ ꯇꯧꯔꯤ
ꯍꯣꯏ ꯑꯌꯥꯝꯕ ꯄꯣꯠ ꯆꯩꯗꯤ ꯑꯗꯨꯝ ꯋꯥꯠꯇꯅ ꯐꯪꯉꯤ ꯐꯪꯅꯤ ꯍꯥꯏꯔꯖꯨ ꯑꯗꯨꯝ ꯄꯣꯠꯇꯤ ꯑꯁꯨꯛꯀꯤ ꯃꯇꯤꯛ ꯇꯥꯡꯈꯠꯂꯦ ꯏꯌꯥꯝꯕ ꯍꯥꯏꯗꯤ ꯃꯇꯝꯒꯤ ꯑꯗꯨꯝ ꯁꯔꯨꯛ ꯑꯗꯨꯝ ꯊꯨꯡꯉꯤ ꯍꯥꯏꯇꯥꯔꯦ ꯂꯝ ꯂꯝꯒꯤ ꯍꯥꯏꯗꯤ ꯑꯍꯨꯝꯗꯒꯤꯗꯤꯁꯨ ꯑꯩꯈꯣꯏꯅ ꯂꯩꯀꯥꯥꯏꯒꯤ ꯃꯃꯜ ꯇꯥꯕꯡꯖꯦ ꯈꯤꯇꯪ ꯍꯦꯜꯂꯛꯄ꯭ꯔꯥ ꯍꯥꯏꯅ ꯈꯜꯂꯤ ꯏꯌꯥꯝꯕ
ꯎꯝ
ꯈꯤꯇꯪ ꯁꯦꯝꯗꯣꯛꯍꯟꯅꯤꯡꯕ ꯁꯔꯀꯥꯔ ꯍꯧꯖꯤꯛ ꯇꯧꯔꯤꯕ ꯃꯤꯁꯤꯡꯁꯤꯅ ꯇꯧꯔꯤꯁꯤ
ꯎꯝ
ꯈꯤꯇꯪ ꯕꯟ ꯍꯦꯛ ꯇꯧꯕꯒ ꯕꯟ ꯖꯤꯅꯦ ꯏꯁꯇꯥ ꯍꯦꯛ ꯇꯧ ꯄꯣꯠꯁꯤ ꯇꯥꯡꯈꯠꯄꯒꯤ
ꯃꯥꯅꯦ
ꯌꯥꯝ ꯅꯨꯡꯉꯥꯏꯇ꯭ꯔꯦ ꯍꯥꯏꯇꯥꯔꯦ ꯏꯌꯥꯝ
ꯑꯣꯏ ꯍꯣꯏ ꯑꯥ ꯃꯥꯅꯤꯅꯦ ꯇꯧꯔꯤꯁꯦ ꯑꯗꯣ ꯏꯁꯤꯡ ꯃꯥꯏꯁꯤꯡ ꯅꯨꯡꯗꯤ ꯀꯃꯥꯏꯅ ꯑꯗꯨꯝ ꯅꯨꯡꯉꯥꯏꯕ꯭ꯔꯥ ꯇꯣꯇꯤ ꯏꯁꯤꯡꯒ ꯑꯗꯨꯝ ꯇꯨꯔꯦꯟꯒꯛꯇꯒꯤ ꯁꯤꯖꯤꯟꯅꯕ꯭ꯔꯥ ꯨ ꯇꯨꯇꯤ ꯏꯁꯤꯡ ꯒꯣꯚꯔꯃꯦꯟꯅ ꯄꯤꯕ ꯁꯦꯝꯕꯤꯕ ꯀꯤꯝ ꯃꯌꯥꯝꯗꯒꯤ ꯀꯔꯤ ꯀꯔꯤ ꯐꯪꯕ ꯂꯩ ꯍꯥꯏꯕꯗꯨ ꯏꯅꯥꯎ ꯍꯣꯏꯒꯤꯗꯤ ꯀꯔꯤ ꯑꯝꯇꯪ ꯍꯥꯏꯌꯨꯗꯅ
ꯏꯌꯥꯝꯕ ꯍꯧꯖꯤꯛꯀꯤ ꯃꯇꯝꯁꯤꯗꯤ ꯍꯥꯟꯅꯗꯤ ꯌꯥꯝꯅ ꯍꯥꯟꯅꯒꯤ ꯃꯇꯝꯗꯗꯤ ꯒꯣꯔꯃꯦꯟꯒꯤ ꯇꯤ ꯏꯁꯤꯡ ꯆꯥꯡ ꯅꯥꯏꯅ ꯂꯥꯛꯑꯝꯃꯤ ꯍꯧꯖꯤꯛꯀꯤ ꯃꯇꯝꯁꯤꯗꯗꯤ ꯗꯨꯇꯤꯁꯤꯡꯁꯨ ꯂꯥꯛꯈꯤꯗ꯭ꯔꯦ ꯑꯗꯨꯒ ꯇꯨꯔꯦꯟ ꯏꯁꯤꯡꯁꯨ ꯌꯥꯝꯅ ꯐꯠꯇ꯭ꯔꯦ ꯍꯧꯖꯤꯛ ꯃꯤ ꯃꯤꯒꯤ ꯋꯥꯈꯜꯂꯣꯟ ꯃꯥꯟꯅꯔꯛꯇꯕꯅ ꯇ꯭ꯔꯦꯟꯁꯤꯡꯗ ꯐꯠꯇꯕ ꯍꯨꯟꯗꯣꯛꯄ ꯃꯔꯥꯡ ꯀꯥꯏꯅ ꯍꯨꯟꯗꯣꯛꯄ ꯑꯣꯏꯔꯒ ꯁꯤ ꯇꯨꯔꯦꯟ ꯏꯁꯤꯡꯁꯨ ꯐꯠꯇ꯭ꯔꯦ ꯆꯥꯅꯕꯁꯨ ꯌꯥꯗ꯭ꯔꯦ ꯑꯗꯨꯅ ꯍꯥꯏꯗꯤ ꯑꯩꯈꯣꯏꯅ ꯑꯗꯨꯝ ꯏꯁꯥꯅ ꯍꯥꯏꯗꯤ ꯍꯥꯏꯗꯤ ꯄꯩꯁꯥ ꯊꯤꯔꯒ ꯑꯗꯨꯝꯧ ꯀꯧꯔꯒ ꯑꯗꯨꯝ ꯁꯤꯖꯤꯟꯅꯔꯦ ꯑꯗꯨꯅ
ꯎꯝ
ꯍꯥꯏꯗꯤ ꯃꯤ ꯋꯥꯟꯗꯕꯅꯤꯅ ꯌꯥꯝ ꯅꯨꯡꯉꯥꯏꯇ꯭ꯔꯦ ꯌꯥꯝꯅ ꯍꯥꯏꯗꯤ ꯋꯥꯈꯟ ꯇꯥꯅ ꯇꯥꯔꯒꯗꯤ ꯐꯠꯇꯕꯅ ꯐꯠꯇꯕꯒꯤ ꯇꯣꯉꯥꯟꯅ ꯊꯝꯃꯒ ꯏꯁꯤꯡ ꯏꯁꯤꯡꯒꯤꯁꯤ ꯂꯨꯅ ꯅꯥꯟꯅ ꯊꯝꯕ ꯍꯥꯏꯕ ꯆꯠꯅꯕꯤꯗꯣ ꯍꯧꯖꯤꯛꯇꯤ ꯃꯥꯡꯈ꯭ꯔꯦ ꯑꯌꯥꯝꯕ ꯑꯗꯨꯅ ꯑꯗꯨꯗꯤꯁꯨ ꯂꯥꯛꯇ꯭ꯔꯦ ꯌꯥꯝ ꯋꯥꯔꯦ ꯌꯥ ꯏꯁꯤꯡꯁꯦ ꯌꯥꯝ
ꯑ ꯎ ꯑꯣ ꯆꯥꯕ ꯊꯛꯄ ꯏꯅꯥꯎ ꯍꯣꯏꯒꯤꯕꯨ ꯂꯧꯁꯤ ꯁꯤꯡꯎ ꯂꯧ ꯅꯣꯡꯒ ꯇꯤ ꯎꯕ꯭ꯔꯣ ꯀꯃꯥꯏꯅ ꯇꯧꯒꯦ ꯍꯧꯖꯤꯛꯀꯥꯟꯁꯤꯕꯨ
ꯑꯌꯥꯝꯕ ꯑꯩꯈꯣꯏꯒꯤꯗꯤ ꯂꯧꯁꯤꯡꯁꯨ ꯂꯩꯖꯍꯧꯗꯕꯅꯤꯅ ꯑ ꯁꯥꯔꯤ ꯍꯥꯏꯥꯏꯁꯤꯦ ꯑꯋꯥꯠꯄꯗ ꯑꯣꯏꯕꯅꯤꯅ ꯑꯗꯨꯝ ꯄꯩꯁꯥꯁꯤꯅ ꯇꯥꯟꯗ ꯌꯥꯗꯕꯅ ꯇꯥꯜꯂꯒ ꯑꯗꯨꯝ ꯑꯗꯨꯝ ꯋꯥꯠꯂꯒ ꯏꯦꯡ ꯍꯤ ꯆꯥꯛ ꯑꯗꯨꯝ ꯂꯩꯔꯒ ꯑꯗꯨꯝ ꯁꯥꯔꯤ ꯌꯥꯝꯌꯥꯝꯕ
ꯁ ꯁ ꯃꯥꯅꯤꯉ ꯅꯠꯇ꯭ꯔꯥ ꯂꯧꯎ ꯁꯤꯡꯎ ꯎꯍꯧꯗꯣ
ꯌꯥꯝꯍꯤ ꯂꯝꯁꯤꯅ ꯀꯃꯥꯏꯅ ꯇꯧꯔꯤꯒꯦ ꯍꯥꯏꯗꯤ ꯏꯁꯤꯡ ꯅꯨꯡꯁꯤꯠ ꯍꯥꯏꯗꯤ ꯀꯃꯥꯏꯅ ꯇꯧꯒꯦꯅ
ꯑꯣ ꯀꯣꯏꯗꯁꯨ ꯑꯗꯨꯝ ꯑꯝꯍꯥꯅꯤꯗ ꯐꯤꯕꯝꯁꯦ ꯀꯩꯁꯨ ꯑꯍꯣꯡꯕ ꯂꯩꯕ ꯅꯠꯇꯦ ꯏꯁꯤꯡ ꯀꯣꯏꯁꯨ ꯇꯤꯁꯤꯡ ꯀꯣꯏꯅꯅ ꯑꯋꯥꯏꯄ ꯑꯉꯥꯡ ꯑꯣꯏꯔꯤꯉꯩꯗ ꯐꯪꯈꯤꯕꯗꯨꯅꯤꯅ ꯍꯧꯖꯤꯛꯐꯥꯎꯗꯤ ꯑꯗꯨ ꯃꯇꯝ ꯈꯔ ꯐꯪꯉꯝꯃꯒ ꯍꯧꯖꯤꯛꯐꯥꯎ ꯐꯪꯈꯤꯗ꯭ꯔꯦ ꯆꯍꯤ ꯀꯨꯟ ꯍꯦꯜꯂ ꯍꯧꯖꯤꯛ ꯐꯥꯎꯕ ꯇꯣꯇꯤ ꯏꯁꯤꯡ ꯊꯛꯀꯦ ꯐꯪꯗ꯭ꯔꯤ ꯑꯩꯈꯣꯏꯒꯤ ꯍꯧꯖꯤꯛꯀꯤ ꯑꯣꯏꯅ ꯒꯕꯔꯃꯦꯟꯅꯁꯨ ꯀꯔꯤꯝ ꯁꯤꯟꯕꯤꯗꯦ ꯑꯗꯗꯤ ꯀꯔꯤ ꯋꯥꯈꯜꯂꯣꯟꯣ ꯂꯩꯕꯅꯣ ꯈꯪꯗꯦ ꯑꯩꯈꯣꯏꯅꯁꯨ ꯍꯥꯏꯕꯅꯤ ꯃꯣꯏꯗ ꯐꯖꯅ ꯑꯗꯣ ꯈꯌꯥꯔꯛ ꯀꯝ ꯄ꯭ꯂꯤꯟ ꯇꯧꯔꯦ ꯑꯗꯣ ꯇꯧꯔꯤ ꯁꯦꯝꯃꯤ ꯍꯥꯏ ꯑꯗꯣ ꯍꯧꯖꯤꯛ ꯐꯥꯎꯗꯤ ꯆꯍꯤ ꯀꯨꯟ ꯍꯦꯜꯂꯛꯑ ꯍꯧꯖꯤꯛꯐꯥꯎꯕ ꯇꯨꯇꯤ ꯏꯁꯤꯡꯊꯛ ꯐꯪꯗꯕ ꯍꯥꯏꯁꯦ ꯑꯉꯛꯄ ꯑꯃ ꯅꯠꯇ꯭ꯔꯣ ꯑꯗꯨꯅ ꯄꯨꯔꯥ ꯕꯦꯔꯥꯅꯤ ꯑꯩꯈꯣꯏꯔꯣꯝꯗ ꯍꯧꯖꯤꯛ ꯂꯩꯔꯤꯁꯤ ꯑꯗꯩꯗꯤ ꯑꯅꯥ ꯂꯥꯏꯌꯦꯡ ꯁꯪ ꯍꯥꯏꯔ ꯍꯧꯖꯤꯛꯁꯤ ꯀꯌꯥ ꯐꯕ ꯑꯣꯏꯗꯦ ꯍꯧꯖꯤꯛꯀꯥꯟꯗꯨꯅ ꯈꯜꯂꯨꯔꯒꯗꯤ ꯆꯥꯎꯈꯠꯄꯒꯤ ꯂꯝꯕꯤꯁꯤ ꯈꯤꯇꯪꯗꯤ ꯁꯣꯟꯊꯔꯤ ꯍꯥꯏꯇꯥꯔꯦꯅꯣ ꯍꯣꯏ ꯑꯗꯨ ꯃꯁꯤ ꯃꯔꯨ ꯑꯣꯏꯅ ꯑꯩꯈꯣꯏꯒꯤ ꯂꯤꯗꯔꯁꯤꯡꯅ